ꯇꯣ
ꯇꯥꯔ
ꯇꯥꯏ ꯇꯥꯏ ꯇꯃꯕꯨ
ꯑ ꯍꯧꯖꯤꯛꯗꯤ ꯇꯨꯝꯗ꯭ꯔꯔꯤꯦꯗ
ꯕꯣ ꯌꯦꯡꯒꯗ꯭ꯔꯣ
ꯎꯝ ꯑꯩꯗꯤ ꯌꯦꯡꯗꯦ
ꯑꯦꯁ ꯀꯔꯤꯒꯤ
ꯁꯨꯝ ꯑꯩꯒꯤ ꯑꯩꯒꯤ ꯕꯤꯠ ꯅꯠꯇ꯭ꯔꯦ ꯍ ꯍ ꯍ ꯍ
ꯅꯪ ꯌꯦꯡꯅꯤꯡꯉꯥꯏ ꯄꯜꯂꯦ
ꯀꯌꯥ ꯄꯥꯝꯗꯕꯅꯤꯅꯣꯀꯣ ꯅꯣꯏꯗꯤ ꯌꯦꯡꯗꯣꯏ ꯃꯥꯜꯂꯦ ꯑꯗꯨꯅ
ꯌꯦꯡꯉꯅꯤ
ꯎꯝ ꯌꯦꯡꯉꯨ ꯌꯦꯡꯉꯨ
ꯊꯕꯛꯁꯨ ꯂꯩꯇ꯭ꯔꯕꯅꯤꯅ ꯍꯧꯖꯤꯛꯇꯤ ꯂꯧ ꯍꯥꯏꯔꯣ ꯉꯁꯤꯅ ꯂꯣꯏꯕꯤꯈ꯭ꯔꯦ
ꯑꯁ ꯅꯨꯡꯉꯥꯏꯅꯤ ꯌꯦꯡꯣꯏ ꯉꯁꯤꯗꯤ ꯑꯗꯨꯃꯥꯏꯅ ꯊꯧꯔꯗꯤ
ꯑꯗꯨꯅ ꯍꯧꯖꯤꯛꯇꯤ ꯏꯁꯥꯅ ꯂꯥꯕ ꯈꯣꯠꯄ ꯍꯧꯔꯅꯤ
ꯟꯅ ꯌꯦꯡꯕ ꯌꯥꯔꯦꯅꯦ ꯑꯗꯨ ꯑꯣꯏꯔꯗꯤ
ꯎꯝ ꯀꯩꯃꯤꯊꯤꯆꯥꯒꯦ
ꯎꯝ ꯉꯁꯤꯁꯦꯀꯣ ꯎꯠꯇꯤ ꯊꯣꯡꯉꯒ ꯆꯥꯏꯌꯦ
ꯅꯨꯡꯊꯤꯟꯒꯤ
ꯎꯝ ꯎ ꯅꯨꯡꯗꯥꯡ ꯑꯣꯏꯔꯝꯒꯤꯅꯦ
ꯂꯣꯏꯔ ꯍꯦ
ꯃꯤꯁꯦ ꯇꯨꯝꯃꯝꯗꯥꯏꯗ ꯆꯥꯠꯅꯨ ꯍꯥꯏꯌꯦꯕꯀꯣ ꯑꯗ ꯆꯥꯅꯤꯡꯕꯅꯦ ꯑꯗꯨꯝ ꯊꯣꯡꯉꯒ ꯆꯥꯏ
ꯑꯁ ꯌꯥꯏ ꯌꯥꯏ ꯑꯗꯨꯁꯨ
ꯆꯅꯤꯡꯉ ꯆꯥꯅꯤꯡꯕꯅꯤꯅ ꯐꯥꯏ ꯂꯩꯇꯦ ꯑꯗꯨꯃ
ꯀꯩꯗꯧꯔꯤꯅꯣ
ꯉꯁꯥꯏꯗꯣ ꯑꯉꯥꯡꯈꯣꯏꯒꯤ ꯂꯥꯏꯔꯤꯛ ꯈꯔ ꯏꯅꯕ ꯂꯩꯕꯀꯣ ꯑꯗꯣ ꯉꯥꯏꯍꯥꯛ ꯇꯨꯝꯗ꯭ꯔꯤꯉꯩꯗ ꯏꯕꯤꯒꯦ ꯍꯥꯏꯅ ꯏꯔꯒ ꯂꯩꯕꯅꯤꯅ
ꯎꯝ ꯑꯩ ꯑꯉꯥꯡ ꯃꯆꯥꯁꯤꯡꯕꯨ ꯁꯨꯅꯥꯔꯒ ꯂꯩꯒꯔꯥ ꯈꯜꯂꯤꯅꯦ
ꯎꯝ ꯍꯧꯖꯤꯛꯇꯤ
ꯑꯩ ꯍꯥꯏꯗꯤ ꯃꯊꯟꯇ ꯁꯅꯥꯔꯒ ꯂꯩꯕ꯭ꯔꯥ ꯈꯟꯕ
ꯑꯩ ꯂꯥꯏꯔꯤꯛ ꯏꯔꯒ ꯂꯩꯕꯅꯦꯀꯣ
ꯎꯝ ꯑꯁ ꯅꯪ ꯈꯣꯟꯖꯦꯜꯗꯤ ꯇꯨꯝꯅꯤꯡꯕ ꯃꯥꯜꯂꯦꯗ
ꯍꯣꯏ ꯃꯇꯝꯁꯨ ꯊꯦꯡꯈ꯭ꯔꯕꯒꯤꯅꯦ
ꯐꯩ ꯐꯩ
ꯇꯨꯝꯕ ꯃꯇꯝꯁꯨ ꯑꯗꯨꯝ ꯌꯧꯈ꯭ꯔꯕꯒꯤꯅ
ꯎꯝ
ꯑꯗꯨꯒꯤꯅꯤꯗ ꯍꯣꯏ ꯑꯗꯣ ꯑꯩꯈꯣꯏꯗꯤ ꯈꯔ ꯉ ꯎꯝ ꯑꯩꯈꯣꯏꯗꯤ ꯈꯔꯁꯨ ꯉꯟꯅ ꯇꯨꯝꯒꯟꯕꯀꯣ ꯑꯗꯨꯒꯤꯅꯦ
ꯑꯩꯈꯣꯏꯁꯨ ꯕꯣꯜ ꯂꯩꯇ꯭ꯔꯗꯤ ꯉꯁꯥꯏꯅ ꯇꯨꯝꯕꯅꯤꯅ ꯃꯪ ꯑꯅꯤ ꯑꯍꯨꯝ ꯃꯥꯡꯂꯝꯕꯅꯤꯅ ꯑꯩꯗꯤ ꯉꯟꯅ ꯇꯨꯝꯃꯤꯗ ꯐꯃꯨꯡ ꯉꯟꯇꯥꯡ ꯀꯥꯗꯦ ꯄꯨꯡ ꯉꯟꯇꯥꯗ ꯇꯨꯝꯊꯣꯛꯑꯒ ꯊꯦꯟꯅ ꯀꯥꯏꯗ ꯊꯦꯡꯅ ꯇꯨꯝ ꯁꯤꯖꯤꯟꯅꯔꯤꯁꯤ
ꯉꯒꯟꯇꯥ ꯇꯨꯝꯕꯗꯨꯅꯗꯤ ꯐꯕꯅꯤꯗ ꯍꯛꯆꯥꯡꯒꯤꯗꯤ
ꯎ ꯑꯩ ꯉꯟꯇꯥ ꯇꯁꯥꯏ ꯄꯨꯡ ꯅꯤꯄꯜ ꯑꯗꯨꯋꯥꯏꯗ ꯑꯗꯨꯝ ꯇꯨꯝꯕꯅꯦꯕ ꯃꯤ ꯑꯇꯩꯅ ꯍꯥꯏꯅꯅꯦ ꯑꯁ ꯅꯪꯗꯤ ꯅꯨꯄꯥ ꯅꯠꯇꯦ ꯊꯦꯡꯊꯦꯡ ꯃꯤꯗꯤ ꯅꯨꯄꯥꯁꯤꯅ ꯊꯦꯡꯊꯦꯡ ꯄꯨꯡ ꯇꯔꯥ ꯇꯔꯥꯃꯊꯣꯏꯗ ꯇꯨꯝꯅꯩꯍꯦ ꯅꯪꯗꯤ ꯀꯗꯥꯏꯗ ꯑꯩꯒꯤꯗ ꯑꯩꯉꯣꯟꯗ ꯆꯩꯕꯁꯨ ꯌꯥꯔꯕꯅꯤ
ꯎꯝ ꯉꯟꯅ ꯇꯨꯝꯕꯗꯨꯅ ꯐꯕꯅꯦ
ꯑꯁ ꯑꯩꯗꯤ ꯉꯟꯅ ꯇꯨꯝꯃꯦ ꯊꯦꯡꯅ ꯍꯧꯒꯠꯂꯤꯅꯤ
ꯉꯟꯅ ꯇꯨꯝꯃꯣ ꯉꯟꯅ ꯍꯧꯒꯠꯂꯣ ꯍꯥꯏꯕꯅꯦ
ꯑꯩꯁ ꯑꯗꯨꯗꯤ ꯈꯪꯗꯦ ꯉꯥꯅ ꯇꯨꯝꯅ ꯊꯦꯡꯅ ꯍꯧꯒꯠꯂꯛꯏꯗꯤ ꯆꯤꯟ ꯍꯥꯏꯗꯤ ꯊꯕꯛ ꯂꯩꯗꯤ ꯑꯣ ꯊꯕꯛ ꯂꯩꯗꯤ ꯐꯕ ꯊꯕꯛꯁꯨ ꯂꯩꯇꯕꯅꯤ ꯉꯟꯇꯥ ꯍꯔꯒ ꯀꯩꯗꯧꯗꯣꯏꯅꯣ
ꯆꯦꯟꯕ ꯆꯠꯂꯣ ꯀꯩꯒꯤꯅꯣ ꯅꯪ ꯇꯜꯂꯤꯁꯤꯕꯨ
ꯑꯁ ꯆꯦꯟꯕ ꯈꯣꯠꯄꯗꯤ ꯃꯅ ꯈꯔ ꯃꯔꯨꯞ ꯃꯔꯥꯡ ꯄꯥꯡ ꯈꯔ ꯌꯥꯎꯔ ꯅꯨꯡꯉꯥꯏꯗꯕ ꯇꯣꯡꯕꯗꯤꯒꯦ ꯇ ꯍꯧꯖꯤꯛ
ꯏꯊꯟ ꯏꯊꯟꯇ ꯆꯦꯟꯂ ꯀꯥꯟꯁꯤꯗ
ꯁꯤ ꯅꯣꯏꯗꯗꯤ ꯈꯔ ꯅꯨꯡꯉꯥꯏꯅꯤꯅ ꯑꯁꯤ ꯑꯩꯈꯣꯏꯔꯣꯝꯗꯗꯤ ꯃꯇꯝꯅꯦ ꯃꯇꯝ ꯐꯠꯇꯕ ꯁꯤꯒ ꯈ ꯂ ꯆꯦꯟꯗꯔꯣ
ꯍꯥ ꯑꯗꯨ ꯑꯗꯨꯕꯨꯗꯤ ꯆꯨꯝꯃꯦ ꯀꯣ
ꯁꯅꯥꯁꯨ ꯁꯅꯥ ꯅꯤꯡꯉꯦ ꯁꯅꯥꯕꯁꯨ ꯌꯥꯗꯦ
ꯎꯝ
ꯈꯣꯡꯄꯣꯏꯕ ꯀꯥꯕ ꯈꯣꯠꯄꯁꯨ ꯈꯨꯟꯅ ꯌꯥꯗꯦ ꯑꯁ ꯁꯤꯗ ꯅꯣꯏꯒꯗꯕꯅꯦ ꯎꯝ ꯑꯁꯤꯗ ꯅꯣꯏꯍꯥꯎ ꯍꯛꯆꯥꯡꯁꯦ ꯂꯣꯏ ꯂꯨꯝꯃꯤ ꯌꯥꯗ꯭ꯔꯔꯤꯅꯦ
ꯍꯦꯛ ꯀꯩꯅꯣ ꯇꯧꯔꯛꯄꯗꯒꯤ ꯑꯁ ꯕꯣꯜꯁꯨ ꯁꯥꯟꯅꯗ꯭ꯔꯦ ꯆꯥꯔꯒ ꯇꯨꯝꯃꯒ ꯆꯥꯔꯒ ꯇ ꯍꯧꯖꯤꯛ ꯂꯧ ꯃꯇꯝꯅꯤꯅ ꯂꯧꯕ ꯃꯇꯝꯗ ꯂꯧ ꯈꯔ ꯁꯨꯔꯦ ꯁꯤ ꯂꯣꯏꯔꯦ ꯑꯃꯨꯛ ꯂꯧ ꯂꯣꯏꯔꯦ ꯍꯨꯃꯥꯡ ꯇꯥꯒꯗꯕ ꯃꯇꯝ ꯂꯩꯇ꯭ꯔꯦ ꯃꯨꯛ ꯍꯛꯆꯥꯡꯁꯦ ꯅꯣꯏ ꯑꯁ ꯅꯣꯏ ꯈꯠꯂꯤꯗ ꯍꯟꯗꯛ ꯌꯥꯗ꯭ꯔꯦꯅꯦ ꯃꯥꯏꯁꯦ ꯏꯄꯣꯝꯄꯣꯝ ꯂꯩ ꯌꯨ ꯊꯛꯄ ꯃꯤ ꯃꯥꯜꯂꯦ ꯍꯥꯏ
ꯑꯁ ꯆꯥꯕꯗꯤ ꯍꯥꯏꯔꯅꯨ
ꯆꯥꯕꯗꯤ ꯂꯦꯛꯄ ꯉꯝꯗꯕ
ꯊꯥ ꯑꯃ ꯅꯤ ꯍꯨꯝ ꯀꯩꯅꯣ ꯇꯧꯔꯒ ꯂꯩꯕꯅꯤ ꯅꯣꯏꯔꯒ ꯑꯍ ꯃꯄꯥꯥꯟꯂꯝꯗꯒꯤ ꯅꯣꯏꯔꯒ ꯊꯣꯔꯛꯑꯒ ꯁꯤꯗꯁꯨ ꯊꯕꯛ ꯁꯨꯗ꯭ꯔꯦ ꯑꯗꯨ ꯁꯤꯗꯁꯨ ꯍꯦꯛ ꯔꯒ ꯕꯣꯜ ꯁꯥꯟꯅꯕꯁꯨ ꯌꯥꯗ꯭ꯔꯦ ꯑꯗꯨꯗꯒꯤ ꯑꯃꯨꯛ ꯐꯤꯁ ꯆꯥꯔꯒ ꯇꯨꯝꯃ ꯇꯧꯔꯦ ꯊꯥ ꯑꯃ ꯍꯞꯇꯥ ꯑꯃ ꯂꯧ ꯁꯨꯕ ꯆꯜꯂꯦ ꯑꯗꯒꯤ ꯃꯨꯛ ꯂꯣꯏꯔꯦ ꯁꯤꯗ ꯅꯣꯏꯗ꯭ꯔꯗꯤ ꯏꯁ
ꯅꯣꯏ ꯑꯣ ꯅꯣꯏꯗ ꯈꯔ ꯐꯩ ꯍꯥꯏꯇꯥꯔꯦ
ꯎꯝ
ꯈꯪ ꯀꯪꯕ ꯃꯤꯁꯤꯅ ꯐꯖꯅ ꯆꯥꯔꯒ ꯃꯁꯥ ꯅꯣꯏꯔꯛꯇꯕ ꯂꯩꯗꯅ
ꯍꯣꯏ ꯍꯣꯏ ꯍꯣꯏ ꯈꯣꯏꯁꯨ ꯇꯧꯋꯦꯗ ꯑꯗꯨꯗꯤ
ꯅꯪꯁꯨ ꯑꯗꯨꯒꯨꯝꯕꯔꯣ
ꯑꯗꯨꯃꯥꯏ ꯇꯧꯋꯦ ꯑꯈꯣꯏꯁꯨ ꯀꯌꯥꯃꯨꯛ ꯆꯥꯔꯁꯨꯀꯣ ꯑꯗꯨ ꯅꯣꯏꯗꯕꯗꯣ ꯀꯌꯥꯃꯨꯛ ꯆꯥꯔꯒ ꯇꯨꯝꯔꯒ ꯑꯗꯨꯝ ꯄꯣꯊꯥꯔꯒ ꯂꯩꯔꯁꯨ ꯑꯗꯨꯝ ꯆꯥꯗꯕ ꯀꯨꯝꯅ ꯑꯗꯨꯝ ꯂꯩꯕꯅꯤ
ꯈꯪꯗꯦ ꯃꯤꯄꯥꯝ ꯄꯥꯝꯕꯅꯤꯅꯀꯣ
ꯎꯝ
ꯑꯩꯁꯨ ꯍꯥꯟꯅꯗꯤ ꯁꯥꯛ ꯐꯖꯅ ꯀꯪꯉꯝꯕꯅꯦꯕ ꯁꯥ ꯄꯥꯔꯒ ꯀꯣ
ꯎꯝ ꯃꯇꯝ ꯃꯇꯝ ꯑꯗꯨꯝ ꯂꯩꯕ ꯃꯥꯜꯂꯦ ꯑꯗꯨꯝ ꯅꯣꯏꯅꯤꯡ ꯃꯇꯝꯗꯗꯤꯀꯣ ꯄꯪ ꯅꯣꯏꯗ ꯅꯣꯏꯕ ꯀꯪꯅꯤꯡꯕ ꯃꯇꯝꯗ ꯄꯪꯀꯪꯗ ꯀꯪꯕꯗꯣ ꯇꯧꯕ ꯃꯥꯜꯂꯦ
ꯁꯤꯗ ꯈꯔ ꯂꯩ ꯃꯤ ꯈꯔ ꯆꯥꯕꯗꯤ ꯐꯖꯅ ꯆꯥꯕꯀꯣ ꯅꯣꯏꯗꯤ ꯅꯣꯏꯔꯛ ꯅꯣꯏꯗꯕ꯭ꯔꯥ ꯃꯃꯤꯡ ꯄꯥ ꯊꯣꯜꯂꯕꯅꯦ
ꯃꯥꯟ ꯑꯈꯣꯏꯒꯤ ꯀꯥꯡꯕꯨ ꯃꯥꯜꯂꯦ ꯑꯗꯨ
ꯎꯝ ꯑꯁ ꯑꯩꯈꯣꯏꯔꯣꯝ ꯑꯩꯈꯣꯏ ꯈꯨꯟꯒꯤ ꯀꯩꯅꯦ ꯍꯥꯏꯒꯦꯔꯥ ꯂꯩꯁꯥ ꯄꯥꯈꯪꯁꯤꯡ ꯑꯌꯥꯝꯕ ꯑꯗꯨꯃꯥꯏꯅ ꯇꯧꯋꯤꯗ
ꯑꯣ ꯐꯩꯌꯦꯅꯦ ꯑꯗꯨꯗꯤ
ꯃꯣꯔꯣꯛꯁꯦ ꯑꯁ ꯃꯣꯔꯣꯛ ꯁꯥꯕꯁꯨ ꯆꯥꯕꯗꯤ ꯍꯩꯔꯅꯤ
ꯑꯝ ꯈꯣꯏꯗꯤ ꯃꯣꯔꯣꯛꯗꯤ ꯀꯌꯥ ꯆꯥꯗ꯭ꯔꯦ
ꯑꯁ ꯃꯣꯔꯣꯛ ꯆꯥꯕꯅ ꯀꯩ ꯍꯥꯏꯁꯤꯔꯥ ꯏꯁꯥꯒꯤ ꯁꯔꯨꯗꯣ ꯍꯧꯖꯤꯛꯁꯨ ꯀꯟꯕ ꯍꯦꯟꯕꯅꯤ ꯑꯗꯨꯒ ꯏꯁꯥꯒꯤ ꯄꯥꯡꯀꯜ ꯍꯥꯏꯇꯥꯔꯦ ꯑꯗꯨꯁꯨ ꯈꯦꯟꯕꯅꯤ ꯀꯟꯕꯅ
ꯍꯣꯏ ꯑꯗꯨꯃꯥꯏꯅꯁꯨ ꯃꯤ ꯑꯇꯣꯞꯄꯁꯤꯡꯅ ꯍꯥꯏꯕꯗꯣ ꯇꯥꯏꯌꯦꯕ ꯈꯣꯏꯗꯤ ꯑꯗꯣ ꯑꯈꯣꯏꯗꯤ ꯆꯥꯕꯗꯣ ꯑꯗꯨꯝ ꯉꯝꯗꯕꯅꯤꯅꯀꯣ
ꯑꯁ ꯉꯝꯗꯕꯗꯣ ꯑꯗꯨꯝ ꯆꯥꯒꯗꯕꯅꯤ ꯀꯞ ꯀꯞꯅꯁꯨ ꯑꯗꯨꯝ ꯆꯥꯒꯗꯕꯅꯤ
ꯗꯤ ꯉꯝꯖꯔꯔꯣꯏ
ꯑꯁ ꯑꯩꯗꯤ ꯑꯩꯁꯨ ꯃꯣꯔꯣꯛꯁꯦ ꯆꯥꯕ ꯍꯩꯔꯦ ꯑꯗꯨꯕꯨ ꯑꯁ ꯂꯩꯁꯥꯕꯤꯁꯤꯡꯗꯤ ꯑꯁ ꯆꯥꯕ ꯀꯤ ꯃꯣꯏꯅ ꯃꯦꯠꯂꯗꯤ ꯆꯥ ꯉꯝꯗ꯭ꯔꯦ ꯈꯣꯏꯗꯤ
ꯎ
ꯅꯨꯄꯥꯁꯤꯡꯗꯒꯤ ꯂꯩꯁꯥꯕꯤꯁꯤꯡ ꯍꯦꯜꯂꯦꯕ
ꯂꯩꯁꯥꯕꯤ ꯀꯣꯏꯒꯦ ꯍꯥꯏꯔꯗꯤ ꯁꯤꯡꯖꯨ ꯆꯥꯕ ꯍꯥꯟꯅ ꯍꯩꯌꯣ ꯍꯥꯏꯕꯅꯦ ꯃꯤꯁꯤꯡꯅ
ꯑꯗꯨꯅꯦ ꯑꯩꯁ ꯑꯩꯈꯣꯏ ꯈꯨꯟꯗꯒ ꯅꯣꯡꯃꯥꯏꯖꯤꯡ ꯅꯨꯃꯤꯠꯇꯀꯣ ꯍꯥꯟꯅꯗꯤ ꯂꯩꯁꯥ ꯄꯥꯈꯪꯁꯤꯡ ꯄꯨꯜꯂꯒ ꯁꯤꯡꯖꯨ ꯃꯦꯠꯂꯒ ꯆꯥꯃꯤꯟꯅꯩꯕ
ꯑꯣ
ꯑꯗꯨꯗ ꯁꯤꯡꯖꯨ ꯅꯨꯄꯤꯁꯤꯡꯅ ꯃꯦꯠꯂꯗꯤ ꯅꯨꯄꯥꯁꯤꯡꯗꯤ ꯀꯥꯞꯅꯤꯡꯉꯥꯏ ꯔꯦꯗꯤ ꯂꯩꯔꯤ ꯍꯥꯏꯁꯤꯅꯤ ꯑꯗꯨꯒ ꯑꯗꯨ ꯃꯅꯥꯛꯇ ꯆꯤꯅꯤ ꯆꯤꯅꯤ ꯈꯔ ꯊꯝꯃꯣ ꯄꯨꯛꯅ ꯅꯥꯔꯗꯤ ꯆꯤꯅꯤ ꯆꯥꯗꯤ ꯇꯨꯃꯤꯟꯅ ꯐꯝꯃꯗꯤ ꯐꯩꯗꯅ
ꯍꯣꯏ ꯍꯣꯏ ꯍꯣꯏ
ꯏꯁ ꯃꯣꯔꯣꯛꯇ ꯍꯥꯏꯔꯗꯤ ꯏꯁ ꯂꯥꯏꯅꯤ
ꯑꯗ ꯅꯨꯄꯤꯁꯤꯡꯒ ꯄꯨ ꯅꯨꯄꯤ ꯀꯣꯏꯒꯦ ꯍꯥꯏꯔꯤꯗꯤ ꯑꯗꯨꯒꯤꯅꯦ ꯎꯝ ꯀꯩꯅꯣ ꯇꯧꯋꯣ ꯍꯥꯏꯕꯗꯣ
ꯍ
ꯃꯣꯔꯣꯛ ꯆꯥꯕ ꯍꯩꯌꯣ ꯍꯥꯏꯕꯗꯣ
ꯑꯁ ꯍꯥꯏꯗꯤ ꯃꯣꯔꯣꯛꯇꯤ ꯌꯥꯗ꯭ꯔꯦꯗ
ꯎ
ꯑꯩꯈꯣꯏ ꯏꯃꯨꯡ ꯑꯩꯈꯣꯏ ꯏꯄꯥ ꯏꯃꯥꯁꯨ ꯑꯩ ꯑꯩꯈꯣꯏ ꯏꯄꯥꯗꯤ ꯃꯣꯔꯣꯛ ꯆꯥꯗ꯭ꯔꯦ ꯈꯤꯇꯪ ꯍꯥꯞꯄꯁꯨꯅ ꯁꯥꯕꯁꯨ ꯍꯣꯏ ꯌꯥꯗ꯭ꯔꯕꯅꯤ ꯑꯩꯈꯣꯏ ꯈꯨꯟꯗꯗꯤ ꯑꯩꯈꯣꯏ ꯏꯃꯨꯡꯅꯤ ꯃꯣꯔꯣꯛ ꯆꯥꯕ ꯍꯩꯇꯕ
ꯑꯣ
ꯀꯨꯝꯍꯩ ꯌꯧꯔꯗꯤ ꯑꯗꯨꯝ ꯏꯟꯖꯥꯡ ꯊꯣꯡꯕ ꯆꯥꯛ ꯊꯣꯡꯕ ꯃꯤꯁꯤꯡꯅ ꯑꯩꯈꯣꯏ ꯑꯩꯈꯣꯏ ꯏꯃꯨꯡꯕꯨ ꯂꯣꯏ ꯍꯥꯏꯅꯩ ꯆꯍꯤ ꯈꯨꯗꯤꯡ ꯑꯗꯨꯝ ꯍꯥꯏꯔꯒ ꯂꯩꯕꯅꯤꯅ
ꯑ
ꯑꯩꯈꯣꯏꯒꯤ ꯁꯥꯗꯤ ꯃꯣꯏꯗꯤ ꯀꯃꯥꯏꯅ ꯇꯧꯔꯅꯤ ꯍꯥꯏꯕꯗꯨꯅꯤ
ꯎ ꯎ
ꯃꯣꯔꯣꯛ ꯆꯥꯗꯕꯅ ꯐꯩꯗꯤ ꯆꯈꯥꯎꯗꯁꯨ ꯈꯔ ꯐꯩꯗꯤ ꯐꯩ ꯑꯗꯨ ꯑꯣꯏꯁꯨ ꯃꯣꯔꯣꯛ ꯆꯕꯅꯥꯗꯤ ꯐꯒꯔ ꯈ ꯈꯥ ꯂꯩꯥꯏ ꯑꯗꯨ ꯈ ꯂꯩ
ꯌꯥꯝ ꯆꯥꯅꯨꯗꯤ ꯍꯥꯏꯕꯅꯦꯕ
ꯎꯝ ꯆꯈꯥꯎꯗꯤ ꯌꯥꯗ꯭ꯔꯦ
ꯎꯝ ꯆꯈꯥꯎ ꯁꯣꯛꯈ꯭ꯔꯕ ꯑꯩꯈꯣꯏꯗꯤꯀꯣ ꯌꯥꯝ ꯆꯥꯅꯨꯗꯤ ꯍꯥꯏꯕꯅꯦ
ꯑꯁ ꯀꯅꯥ ꯉꯝꯗꯧꯔ ꯆꯥꯅꯤꯡꯕ ꯃꯤ ꯀꯥꯡꯕꯨꯗꯤ ꯈꯥꯡꯕ ꯉꯝꯃꯣꯏꯗ
ꯎꯝ ꯑꯗꯨꯝ ꯆꯥꯔꯒ ꯄꯨꯛ ꯅꯥꯏꯌꯦ ꯑꯁꯤ ꯇꯧꯋꯦ ꯑꯗꯨꯃꯥꯏꯅ ꯇꯧꯋꯦ ꯍꯥꯏꯅꯗꯤ ꯑꯗꯨꯝ ꯉꯥꯡꯔꯒ ꯂꯩꯅꯦꯕ
ꯑꯗꯣ ꯅꯣꯡꯃꯃꯨꯛ ꯊꯣꯛꯑꯣꯏꯗꯤ ꯑꯗꯨꯝ ꯃꯨꯛꯀ ꯆꯥꯕ ꯂꯦꯞꯇꯕꯤ
ꯑꯗꯨꯅꯦ ꯑꯁ ꯄꯨꯛ ꯐꯖꯅ ꯅꯥꯔꯀꯥꯟꯗ ꯂꯩꯔꯀꯥꯟꯗ ꯑꯁ ꯃꯇꯨꯡꯗꯗꯤ ꯑꯃꯨꯛ ꯆꯥꯔꯣꯏ ꯍꯥꯏꯔꯛꯀꯅꯦꯕ ꯑꯃꯨꯛ ꯏꯁ ꯀꯩꯁꯨ ꯇꯧꯔꯦ ꯍꯥꯏꯔ ꯆꯥꯁꯤꯜꯂꯗꯤ ꯑꯁ ꯃꯤ ꯈ꯭ꯔꯗꯤ ꯀꯩꯅꯣꯗ ꯐꯥꯎ ꯌꯥꯎꯕꯅꯤꯍꯦ ꯍꯤꯗꯥꯛꯐꯣ ꯆꯥꯔ ꯂꯩꯈꯔꯕꯅꯤ
ꯑ
ꯄꯥꯝ ꯄꯥꯝꯕꯅꯅꯤꯀꯣ
ꯍꯣꯏ
ꯅꯪꯗꯤ ꯆꯥꯕ ꯍꯩꯕ꯭ꯔꯣ ꯍꯩꯔꯝꯗꯧ ꯃꯥꯟꯗꯦ
ꯃꯣꯔꯛꯔꯥ ꯑꯗꯨꯝ ꯅꯣꯡ ꯐꯥꯗꯣꯛꯒꯨꯝꯕꯗꯤ ꯑꯗꯨꯝ ꯆꯥꯏꯑꯕ ꯑꯗꯣ ꯄꯥꯛ ꯆꯥꯗꯦ ꯑꯩꯈꯣꯏꯗꯤ ꯁꯤꯡꯖꯨ ꯑꯗꯨꯝ ꯇꯧꯔꯁꯨꯀꯣ ꯁꯥ ꯇꯕꯤ ꯑꯗꯨꯝ ꯌꯥꯝꯅꯗꯤ ꯆꯥꯒꯅꯤ ꯑꯗꯣ ꯄꯨꯛ ꯑꯗꯨꯝ ꯅꯥꯔꯣꯏꯅꯕꯒꯤ ꯀꯣ ꯁꯥꯗꯨꯕꯤ ꯑꯗꯨꯝ ꯇꯧꯔꯕꯅꯦ
ꯑꯁ ꯅꯣꯏ ꯁꯤꯡꯖꯨ ꯃꯦꯠꯄꯒ ꯑꯩꯈꯣꯏ ꯈꯨꯟꯒꯤ ꯂꯩꯁꯥꯁꯤꯡ ꯆꯥꯃꯤꯟꯅꯩ ꯀꯃꯥꯏ ꯇꯧꯔꯤ
ꯑꯩꯗꯤ ꯑꯩꯈꯣꯏ ꯌꯨꯝꯗꯁꯨꯀꯣ ꯑꯩꯈꯣꯏ ꯏꯅꯥꯎꯈꯣꯏꯗꯣ ꯑꯩꯅ ꯍꯥꯏꯕꯅꯦ ꯃꯨꯔꯣꯛ ꯆꯥꯃꯜꯂꯦ ꯈꯤꯇꯪ ꯈꯤꯇꯪ ꯆꯥꯎ ꯍꯥꯏꯅꯀꯣ
ꯑꯩꯈꯣꯏ ꯇꯧꯋꯦ ꯑꯩꯈꯣꯏ ꯈꯨꯟꯗꯁꯨꯀꯣ ꯑꯗꯨꯝ ꯂꯩꯁꯥꯕꯤꯁꯤꯡ ꯄꯨꯜꯂꯗꯤꯀꯣ ꯇꯧꯋꯦ ꯑꯗꯣ ꯑꯩꯗꯤ ꯇꯨꯝ ꯑꯩꯅ ꯁꯤꯡꯖꯨ ꯆꯥꯅꯤꯡꯉꯦ ꯍꯥꯏꯔ ꯑꯗꯨꯅ ꯌꯨꯝꯗ ꯑꯗꯨꯝ ꯁꯦꯝꯃꯒ ꯆꯥꯔ ꯃꯤꯔꯛ ꯑꯗꯨꯝ ꯆꯥꯗ꯭ꯔꯕꯅꯦ ꯃꯣꯏꯗꯣ ꯑꯗꯨꯝ ꯁꯥꯕꯅꯤꯅꯀꯣ ꯑꯩꯗꯤ ꯆꯥꯕ ꯉꯝꯗꯦꯕ ꯑꯗꯨꯝ ꯌꯨꯝꯗ ꯑꯣꯏꯅ ꯑꯗꯨꯝ ꯁꯦꯝꯃꯒ ꯑꯗꯨꯝ ꯆꯥꯏ
ꯍꯌꯦꯡ ꯀꯥꯏ ꯆꯠꯀꯅꯤ
ꯍꯌꯦꯡꯗꯤ ꯑꯗꯨꯝ ꯑꯩꯈꯣꯏ ꯏꯁ꯭ꯀꯨꯜ ꯃꯨꯛ ꯆꯠꯇꯣꯏꯅꯦ
ꯍꯧꯔꯕꯣ
ꯎꯝ ꯀꯥꯂꯦꯟ ꯊꯥ ꯁꯨꯇꯤ ꯂꯣꯏꯈ꯭ꯔꯦ ꯉꯔꯥꯡꯅ ꯉꯥꯁꯤꯅ ꯑꯃꯨꯛ ꯆꯠꯄ ꯍꯧꯈ꯭ꯔꯦꯕ
ꯅꯍꯥꯟ ꯅꯪ ꯅꯪ ꯅꯪꯅꯤꯀꯣ ꯍꯥꯏꯕꯗ ꯍꯞꯇꯥ ꯑꯃꯈꯛꯇꯔꯣ ꯍꯥꯏꯕꯗꯣ
ꯑꯣꯏꯔꯝꯁꯨ ꯌꯥꯏ ꯑꯩꯁꯨ
ꯃꯤꯁꯤꯡ ꯌꯦꯜ ꯆꯇꯥ
ꯑꯩꯁꯨ ꯈꯪꯗ꯭ꯔꯦ ꯀꯥꯎꯈ꯭ꯔꯦ ꯉꯥꯎꯔꯩ ꯑꯩꯁꯨ
ꯉꯥꯔꯅꯤ ꯄꯥꯈꯪꯁꯤꯡ ꯋꯥꯔꯤ ꯐꯖꯅ ꯁꯥꯔꯕꯅꯤꯅ
ꯀꯥꯂꯦꯟꯊꯥ ꯁꯨꯇꯤꯗꯣ ꯑꯗꯨꯝ ꯊꯥꯈ꯭ꯔꯦ ꯍꯥꯏꯕꯗꯣ ꯑꯗꯨꯝ ꯑꯃꯗꯁꯨ ꯍꯥꯏꯕꯅꯤꯅꯀꯣ
ꯃꯁꯤ ꯍꯥꯏꯕꯅꯤꯅ ꯀꯅꯥꯗ ꯍꯥꯏꯕꯗꯨꯅ
ꯗ ꯍꯥꯏ ꯑꯗꯨ ꯀꯨꯏꯗꯕ ꯃꯥꯜꯂꯦ ꯉꯍꯥꯟ ꯉꯍꯥꯟꯗꯣ ꯍꯥꯏꯈꯤ
ꯑ ꯑꯩꯁꯦꯀꯣ ꯉꯔꯥꯡꯁꯦ ꯅꯣꯡꯃꯥꯏꯖꯤꯡ